ꯍꯜꯂꯣ
ꯑ ꯇꯥꯕ꯭ꯔꯣ
ꯇꯥꯖꯔꯤꯌꯦ
ꯑꯣ ꯑꯁ ꯈꯪꯗꯦꯗ ꯆꯤꯕꯥꯥꯟꯗ
ꯀꯕꯤꯒꯤ ꯈꯪꯗꯕ ꯈꯪꯒꯗꯕꯅꯤ
ꯑ ꯍꯥꯏꯔꯒ ꯅꯪꯗꯤ ꯀꯥꯏꯗꯩꯔꯣ
ꯑꯁ
ꯑꯩꯣꯏꯅꯦ
ꯀꯔꯤ ꯏꯅꯣꯅꯦꯔꯪꯁꯨꯉꯕ꯭ꯔꯥ
ꯊ ꯅꯪ ꯏꯃꯨꯡꯗ ꯃꯤ ꯀꯌꯥꯅꯤ ꯍꯥꯏꯕ ꯀꯥꯎꯍꯦ
ꯑꯩꯈꯣꯏ ꯏꯃꯨꯡ ꯃꯤ ꯌꯥꯝꯃꯦ
ꯑꯪꯒꯥꯡ ꯊꯤꯕ ꯉꯝꯗꯕ꯭ꯔꯣ
ꯌꯥꯝꯃꯟꯕꯩ ꯊꯤꯕ ꯉꯝꯗ꯭ꯔꯦ ꯍꯥꯏꯕ ꯇꯥꯔꯦꯀꯣ
ꯑꯁ ꯑꯩꯈꯣꯏ ꯏꯃꯨꯡ ꯍꯕ꯭ꯔꯣ
ꯑ ꯅꯪ ꯏꯣ ꯁꯥꯏꯗꯦꯟꯃꯅꯤ
ꯇꯥꯕ꯭ꯔꯣ
ꯍꯣꯏ ꯇꯥꯖꯔꯤꯌꯦ
ꯑꯗꯨ ꯃ ꯄꯥꯟ ꯄꯥꯥꯟꯒꯤꯗ ꯇꯥꯕ꯭ꯔ ꯍꯥꯏꯕꯅꯤ ꯏꯗ
ꯍꯥ ꯑꯥꯎ ꯇꯥꯏꯌꯦ ꯑꯃ ꯄꯅ ꯃ ꯄꯥꯡ ꯀꯤꯗꯣ
ꯍ ꯄꯥꯏꯔꯇ
ꯁꯤ ꯏꯅꯤꯅ
ꯍ ꯉꯁꯤꯗꯤ ꯀꯔꯤ ꯊꯕꯛ ꯇꯧꯔ ꯂꯦꯜꯂꯒꯦ ꯅꯪ
ꯑꯁ ꯑꯩ ꯉꯁꯤ ꯌꯥꯝ ꯊꯕꯛ ꯌꯥꯝ ꯁꯨꯕꯤꯈ꯭ꯔꯦꯅ ꯁꯥꯎꯅꯤꯡꯉꯤꯅ
ꯀꯩꯒꯤ
ꯅꯨꯒꯤ ꯁꯥꯅꯤ
ꯑꯁ ꯆꯥꯛ ꯌꯥꯝ ꯂꯥꯝꯃꯦ ꯑꯩꯁꯨꯦ ꯍꯧꯖꯤꯛ ꯑꯥꯗ ꯐꯔꯛ ꯇꯥꯔꯦ ꯍ
ꯅꯪ ꯆ
ꯑꯩꯈꯣꯏꯁꯨ ꯒꯦꯠ ꯁꯦꯝꯕ
ꯑꯣ ꯑꯣ ꯅꯪꯁꯨ ꯌꯥꯎꯕ꯭ꯔꯅꯦ
ꯍꯣꯏꯣꯏ ꯑꯩꯁꯨ ꯌꯥꯎꯋꯦ ꯑꯩ ꯊꯕꯛ ꯌꯥꯝ ꯐꯈ꯭ꯔꯖꯥꯠꯅꯤ
ꯑꯁ ꯑꯩꯗꯤ ꯑꯗꯨꯃꯥꯏꯅ ꯍꯥꯏꯗꯤ ꯅꯤꯡꯕ ꯍꯧꯔꯦꯅꯦ
ꯅꯁꯦ
ꯅꯦ ꯅꯪꯅ ꯀꯛꯅꯤꯡꯉꯦ ꯍꯥꯏꯔꯗꯤ ꯅꯣꯛꯁꯤꯦ ꯍꯥꯏ ꯇꯥꯕꯅꯦ ꯀꯩꯅꯣ ꯅꯠꯇ꯭ꯔꯣ
ꯐꯒꯤ ꯑꯋꯥꯖ ꯂꯩꯀ
ꯅꯠꯇꯦ ꯅꯪ ꯐꯒꯤ ꯌꯥꯝ ꯍꯩꯕ꯭ꯔꯕ
ꯅꯪꯒꯤ ꯅꯪꯒꯤ ꯋꯥ ꯈꯣꯡꯒꯥꯡꯗꯣ ꯌꯥꯝ ꯅꯣꯛꯅꯤꯡꯕ ꯍꯥꯏꯕ ꯇꯥꯔꯦꯀꯣ
ꯅꯪꯒꯤꯁꯨ ꯅꯝꯐꯨꯗ ꯍꯥꯏꯕ ꯋꯥ ꯑꯃ ꯃꯥꯜꯂꯦ
ꯕꯨꯗ ꯇꯉꯣ ꯃꯥꯕ꯭ꯔꯣ
ꯐꯔꯦꯁꯦ ꯐꯔꯦꯁꯦ ꯐꯒꯤ ꯑꯗꯣ ꯅꯪ ꯀꯣꯂꯦꯖꯀꯔꯤꯔꯣ ꯀꯔꯤꯔꯣ
ꯑꯁ ꯀꯣꯂꯦꯖꯀ ꯇꯝꯕ ꯂꯣꯏꯔꯦꯗ ꯍꯅꯔꯗꯥꯏꯗꯤ ꯑꯩꯗꯤ ꯍꯅꯨ ꯎꯔꯕꯗꯣ
ꯑꯍꯅꯨꯔꯦ
ꯑꯥ ꯑꯁ ꯈꯣꯡꯒ ꯂꯣꯏꯅ ꯅꯥꯔꯦ ꯈꯟꯗꯣꯔꯛꯄꯒꯤꯀꯣ
ꯍꯣꯏ
ꯑ ꯈꯪꯗꯦꯗꯅꯔꯛ
ꯑ ꯅꯣꯏ ꯅꯣꯏ ꯁꯥꯏ
ꯅꯣꯏ ꯆꯥꯏ ꯊꯥꯏꯗꯤ ꯇꯥꯕ꯭ꯔꯣ ꯍꯜꯂꯣ ꯀꯔꯤꯔꯣ ꯅꯪꯒꯤꯅꯦ ꯋꯥ ꯑꯃꯨꯛ ꯍꯧꯔꯛ ꯅꯪꯒꯤꯅꯦ ꯋꯥꯥꯛꯇꯣ ꯑꯃꯨꯛ ꯍꯧꯔꯕꯣ
ꯍꯧꯔꯦ ꯍꯧꯔꯦ ꯑꯁ ꯑꯩꯈꯣꯏ ꯑꯩꯁꯦ
ꯑꯃꯨꯛꯇꯛꯇ ꯑ ꯑꯃꯨꯛ ꯇꯥꯏꯌꯦ ꯑꯃꯨꯛ ꯇꯥꯗꯦ ꯇꯧꯔꯕ ꯂꯩꯔꯕ
ꯅꯣꯏꯗꯥꯎ ꯅꯣꯏ ꯅꯨꯡꯉꯥꯏꯌꯦ ꯅ ꯄꯥꯟꯕ ꯏꯃꯨꯡꯗꯣ ꯅꯠꯇ꯭ꯔꯦ ꯑꯩꯈꯣꯏꯁꯦ
ꯆ
ꯍꯥꯏꯔ ꯅꯣꯏ ꯂꯧꯔꯕꯣ
ꯑꯁ ꯑꯩꯈꯣꯏꯁꯨ ꯏꯝꯐꯥꯜ ꯁꯤꯇꯤ
ꯑ ꯑꯁ ꯒ꯭ꯌꯥꯟ ꯇꯥꯗ꯭ꯔꯦꯗ ꯇꯝꯄꯥꯛꯇ ꯂꯩꯕꯁꯤꯗꯤ
ꯍꯣꯏ ꯍꯗꯤ
ꯇꯝꯄꯥꯛꯥꯀꯤ
ꯑ ꯆꯤꯡꯗꯅ ꯅꯨꯡꯉꯥꯏꯇ꯭ꯔꯣ ꯆꯤꯡ ꯆꯁꯤꯡꯍ ꯇꯝꯒ
ꯊꯅꯅꯨꯡꯉꯥꯏ ꯑꯁꯌꯥ ꯇꯝ ꯑꯗꯣ ꯑꯩꯒꯤ ꯑꯩꯗꯤꯀꯣ
ꯑ
ꯍꯥꯏꯗꯤ ꯏꯃꯥ ꯂꯩꯄꯥꯛ ꯀꯪꯂꯩꯄꯥꯛꯁꯤ ꯌꯥꯝ ꯅꯨꯡꯁꯤꯏ
ꯅꯨꯡ ꯁꯤꯗ꯭ꯔꯗꯤ ꯅꯨꯡꯁꯤꯒꯗꯕꯅꯦ
ꯅꯪ ꯀꯒꯨꯝꯕ ꯈꯪꯕ꯭ꯔꯣ ꯍꯥꯏꯗꯤ ꯏꯃꯥ ꯂꯩꯄꯥꯛꯀꯤ
ꯑꯣ ꯈꯉꯦꯗ
ꯁꯛꯄꯤꯒꯦꯀꯣ ꯑꯩ ꯑꯃ
ꯃꯤ ꯁꯩ ꯁꯛꯄ ꯌꯥꯕ꯭ꯔꯣ
ꯍꯦꯛꯇꯤ ꯏꯁꯩ ꯁꯛꯄ ꯌꯥꯕ꯭ꯔꯣ ꯍꯥꯏꯕ
ꯏꯁꯩꯊ ꯁꯛꯄꯒꯤ ꯑꯌꯥꯕꯁ ꯄꯤꯕ꯭ꯔꯣ
ꯈꯪꯗ꯭ꯔꯦ ꯇꯧꯔꯤꯁꯦ ꯑꯁ
ꯑꯅꯤꯀꯣ ꯃꯤꯁꯤꯡꯁꯨꯀꯣ
ꯍꯤꯡꯕ ꯍꯤꯡꯈ꯭ꯔꯗꯤꯖꯥ ꯖꯥꯠ ꯊꯦꯡꯅꯩ ꯍꯥꯏꯗꯨꯅꯤ
ꯀ ꯐꯥꯏꯅ ꯀ ꯅ
ꯍꯟꯗꯛꯁꯦ ꯄꯨꯡꯁꯦ ꯌꯥꯝ ꯊꯦꯡꯅ ꯇꯥꯕꯒꯨꯝ ꯇꯧꯋꯦꯕ ꯣ ꯍꯟꯗꯛ ꯀꯜꯂꯤ ꯅꯣꯣꯏꯕꯩꯔꯣ
ꯑꯁ ꯈꯪꯗꯦ ꯑꯩꯒꯤꯗꯤ ꯌꯥꯝ ꯊꯨꯅ ꯇꯥꯕꯒꯨꯝ ꯇꯧꯋꯦ ꯇꯞꯅ ꯇꯥꯅꯤꯡꯕꯁꯤꯅ
ꯅꯠꯇꯦ ꯅꯪ ꯀꯩꯅꯣ ꯊꯕꯛ ꯇꯧꯗꯕꯩꯅꯦ ꯑꯁ ꯑꯩꯅ ꯍꯥꯏꯔꯤꯁꯦ ꯅꯪ ꯂꯧꯁꯤꯟꯕ ꯉꯝꯗ꯭ꯔ ꯃꯥꯜꯂꯦ ꯅꯪ
ꯇꯧꯁꯤꯜꯂꯦꯅꯦ ꯀꯔꯤꯅꯣꯅꯦ ꯀꯛꯗꯦ ꯒ꯭ꯌꯥꯟ ꯇꯥꯥꯏꯅꯦ ꯑꯗꯨꯕꯨ ꯒ꯭ꯌꯥꯟ ꯇꯥꯗ꯭ꯔꯗꯤ ꯀꯔꯤꯅꯣ ꯈꯪꯗꯦ
ꯑꯥ
ꯈꯪꯗꯦꯗ ꯑꯩꯈꯣꯏ
ꯅ ꯅꯣꯏ ꯏꯃꯨꯡꯗ ꯁꯥ ꯁꯟ ꯀꯩꯀꯩ ꯂꯣꯏꯒꯦ
ꯆꯥꯛ ꯁꯟ ꯍꯥꯏꯕꯕꯨ ꯑꯃ ꯑꯅꯤ ꯈꯛꯇꯅꯦꯗ ꯄꯤꯟꯒꯨꯝꯕ
ꯑꯁ ꯑꯩꯈꯣꯏꯗꯤ ꯃꯌꯥꯝ ꯂꯣꯏꯌꯦꯦ
ꯑꯗꯨꯅ ꯐꯠꯇ꯭ꯔꯣ
ꯐꯌꯦ
ꯑꯁ ꯅꯪꯗꯤ ꯀꯩ ꯅꯪꯗꯤ ꯑꯌꯨꯛꯇꯒꯤ ꯊꯕꯛ ꯇꯧꯕꯁꯤ ꯇꯧꯕꯁꯤ ꯍꯧꯖꯤꯛ ꯈꯛꯇ ꯄꯣꯊꯥꯕ ꯐꯪꯕ꯭ꯔꯣ
ꯑꯁ ꯍꯧꯖꯤꯛ ꯈꯤꯠꯇ ꯄꯣꯊꯥ ꯐꯪꯉꯦ ꯑꯁ ꯁꯪꯗ꯭ꯔꯦ ꯍꯟꯗꯛꯁꯦ ꯋꯥꯕꯅ ꯋꯥꯕꯅ ꯁꯤꯗꯧꯔꯦ ꯍꯛꯆꯥꯡꯁꯦ ꯂꯣꯏ ꯆꯣꯛꯊꯔꯦ
ꯅꯪ ꯁꯦꯝꯗꯤ ꯁꯦꯝꯃꯕ ꯁꯦꯝꯕ ꯂꯣꯏꯔꯕꯣ ꯅꯣꯏ ꯒꯦꯠ ꯁꯦꯝꯕꯗꯣ
ꯅꯠꯇꯦ ꯃꯤ ꯄꯂ‌ꯦꯡ ꯉꯍꯥꯛꯇꯪ ꯍꯥꯏꯕꯗꯤ ꯋꯥꯈꯜꯗ ꯅꯨꯡꯉꯥꯏꯔꯛꯇꯕ ꯑꯁ ꯃꯤꯅ ꯍꯦꯟꯈ꯭ꯔꯅꯤ ꯍꯥꯏꯕꯒꯤ ꯑꯗꯨꯏ ꯥ ꯍꯥꯏꯁꯦ
ꯑ ꯒ꯭ꯌꯥꯟ ꯇꯥꯖꯔꯤꯌꯦ ꯑꯩꯗꯤꯀꯣ ꯅꯨꯡꯇꯤꯒꯤ ꯑꯅꯤ ꯑꯍꯨꯝ ꯃꯤ ꯑꯃꯗ ꯑꯅꯤ ꯇꯧꯋꯦ ꯑꯩꯗꯤ ꯑꯅꯤ ꯑꯅꯤ ꯇꯧꯁꯟꯕ ꯑꯩꯅ
ꯀꯩꯅꯣ ꯅꯪꯗꯤ ꯍꯦꯛꯇ ꯍꯥꯏꯔꯤꯁꯤꯅ
ꯌꯥ ꯇ ꯃꯗ꯭ꯔꯕꯨꯣꯁꯖꯦ
ꯀ ꯇ ꯑꯩꯅ ꯍꯥꯏꯕꯗꯤ ꯅꯪ ꯀꯣꯆꯤꯡ ꯂꯧꯕ ꯑꯗꯨꯔꯣ ꯍꯥꯏꯕꯅꯦ ꯅꯣꯡꯃꯗ ꯃꯤ ꯑꯅꯤꯅꯤ ꯂꯧꯋꯦ ꯍꯥꯏꯗꯣ
ꯑꯧ
ꯑꯣ ꯑꯣ ꯐꯩꯅ ꯄꯩꯁꯥ ꯌꯥꯝ ꯂꯥꯛꯄꯅꯦ ꯀ‌ꯣꯆꯤꯡ ꯂꯧꯕꯗꯣ
ꯎꯝ ꯑꯗꯨ ꯑꯁ ꯑꯉꯥꯡ ꯑꯉꯥꯡꯁꯤꯡꯁꯦ ꯂꯝ ꯌꯥꯝ ꯍꯦꯜꯂꯤꯅꯦ ꯍꯥꯏꯅꯕ ꯁꯛꯅꯕ ꯌꯥꯗꯦꯅꯦ ꯑꯩꯅ ꯍꯥꯏꯕ ꯑꯩꯅ ꯑꯃ ꯍꯥꯏꯅꯤ ꯃꯣꯏꯅ ꯑꯃ ꯍꯥꯏꯔꯤꯅꯤ ꯒꯌꯥꯟ ꯏꯇ ꯇꯥꯗꯕ
ꯇꯍꯥꯥꯗ ꯍꯣꯏ ꯈꯪꯅꯤ ꯈꯪꯕꯥ ꯃꯔꯣ ꯃꯔꯤ ꯇꯥꯗꯕ ꯅꯪ ꯍꯥꯏꯕ ꯑꯃ ꯑꯩꯅ ꯍꯥꯏꯕ ꯑꯃ
ꯑꯗꯨꯅꯦ ꯌꯥꯝ ꯈꯥꯏ ꯇꯥꯟꯅꯗ꯭ꯔꯦ ꯍꯥꯏꯕ ꯑꯃꯅ ꯑꯁꯦ ꯑꯃꯁꯨ ꯂꯧꯁꯟꯕ ꯉꯥꯝꯗ‌ꯦ ꯑꯃ ꯁ‌ꯦꯔꯥꯟ ꯇꯨꯔꯥꯟ
ꯅꯪꯁꯦ ꯐꯒꯤ ꯌꯥꯝ ꯍꯌꯤꯕꯣ
ꯆ‌ꯦ ꯅꯪ ꯅꯪꯁꯨ ꯅꯪ ꯑꯩꯉꯣꯟꯗꯒꯤ ꯍ‌ꯦꯜꯂꯦꯗ
ꯏꯁ
ꯄꯨꯟꯁꯤꯁ‌ꯦ ꯁꯨꯝ ꯑꯁ ꯄꯨꯟꯁꯤꯁꯦ ꯑꯗꯨꯝ ꯂꯦꯟꯕ ꯇꯥꯔꯦ ꯑꯗꯨꯃꯥꯏꯅ ꯈꯔꯕꯨꯗꯤ ꯄꯥꯏ ꯂꯩꯇꯦꯅꯥ
ꯎꯄꯥꯏ ꯂꯩꯇꯦ
ꯑꯁ ꯒ꯭ꯌꯥꯟ ꯇꯥꯗ‌ꯦ ꯀꯣꯛ ꯁꯥꯕ ꯃꯇꯝ
ꯀꯩ ꯃꯊꯦꯜ ꯆꯥꯕꯤꯈ꯭ꯔꯒꯦ
ꯑꯩꯈꯣꯏ ꯆꯝꯐꯨꯠꯒ ꯉꯥꯒ ꯁꯥꯒ ꯑꯍꯥꯎꯕ ꯉꯥꯛꯇ ꯆꯥꯏ ꯑꯩꯈꯣꯏꯗꯤ ꯎꯝ ꯍꯥꯎꯕ ꯉꯥꯛꯇ ꯆꯥꯕꯅꯦ ꯑꯩꯈꯣꯏꯗꯤ ꯅꯣꯏꯗꯤ ꯅꯣꯏꯁꯨ ꯆꯥꯔꯝꯅꯤꯗ
ꯆꯥꯏ ꯆ ꯑꯗꯣ ꯑꯩ ꯑꯩ ꯄꯣꯛꯃꯤꯟꯅꯕ ꯏꯆꯦ ꯂꯩꯌꯦꯕ ꯑꯃ
ꯑꯥ
ꯃꯥꯁꯨ ꯇꯨꯏꯁꯟ ꯂꯧꯅꯤꯡꯉ‌ꯦꯌ‌ꯦ ꯑꯉꯥꯡꯁꯤꯡ
ꯑꯣ ꯅꯪꯅ ꯇꯥꯛꯄꯤꯈ꯭ꯔꯣ ꯑꯗꯨꯗꯤ
ꯑꯩ ꯇꯥꯛꯄ ꯍꯥꯏꯗꯤ ꯑꯉꯥꯡꯁꯤꯡꯗ ꯀꯃꯥꯏꯅ ꯂꯧꯒꯗꯕꯅꯣ ꯑꯦꯛꯁꯄꯤꯔꯤꯌꯦꯦꯟꯁ ꯂꯩꯇ꯭ꯔꯤ ꯍꯥꯏꯌꯦ ꯑꯉꯥꯡꯁꯤꯡ ꯂꯧꯕꯤꯗ꯭ꯔꯕꯅꯤ ꯅꯠꯇꯣꯏꯁꯟ ꯕꯥ ꯇꯥꯗ꯭ꯔꯤ ꯍꯥꯏꯕ
ꯅꯣꯏ ꯇꯨ ꯌꯥꯗꯗ ꯏ ꯌꯥꯗ ꯗꯤ
ꯌꯥꯝ ꯂꯥꯡꯕꯅꯦꯕ
ꯑ ꯑꯣꯁꯦꯡꯕ ꯃ ꯀꯣꯟ ꯆꯨ ꯇꯞꯛꯇ ꯅ ꯋꯥꯔꯤꯔꯤ ꯁꯥ ꯇꯞ ꯇꯞꯅ ꯋꯥꯔꯤ ꯁꯥꯕ ꯍꯩꯇꯕꯒ ꯎ ꯑꯗꯣ ꯅꯣꯏ ꯏꯃꯨꯡꯁꯤꯁꯨ ꯋꯥꯗꯣ ꯇꯞ ꯇꯞꯅ ꯉꯥꯡꯕ ꯍꯩꯇ ꯍꯩꯇꯕ ꯀꯥꯡꯕꯨ ꯑꯣꯏꯕ꯭ꯔꯕ
ꯏꯁ ꯀꯥꯏꯗꯒꯤ ꯍꯩꯃ ꯂꯣꯏꯔ
ꯑꯗꯨꯝ ꯂꯥꯎ ꯂꯥꯎꯅ ꯍꯥꯏꯕꯗꯣ ꯍꯩꯅꯕꯤ ꯑꯣꯏꯕ꯭ꯔꯕ ꯅꯣꯏ ꯏꯃꯨꯡꯖꯨ
ꯅꯣꯏꯃꯨꯛꯁꯨ ꯑꯣꯏꯔꯝꯗꯧ ꯃꯥꯜꯂꯦ
ꯑꯁ ꯑꯩꯈꯣꯏꯗꯤ ꯑꯩꯈꯣꯏ ꯏꯃꯨꯡꯁꯨ ꯕꯨꯂꯨꯝꯗꯣ ꯍꯟꯗ꯭ꯔꯦꯠꯅꯤꯗꯅ ꯍꯟꯗ꯭ꯔꯦꯠꯇꯗꯒꯤ ꯍꯦꯜꯂꯦ ꯑꯩꯈꯣꯏꯗꯤ
ꯑꯗꯣ ꯅꯣꯏ ꯃꯥꯈꯣꯏꯁꯦ ꯍꯟꯗꯛꯁꯦ ꯒ꯭ꯌꯥꯟ ꯇꯥꯔ ꯃꯥꯜꯂꯦ
ꯍꯥ
ꯅꯪ ꯀꯣꯆꯤꯡ ꯂꯦ
ꯆꯟꯅ ꯇꯥꯦ
ꯅꯣꯛꯅꯤꯡꯉꯦ
ꯇꯥꯗꯦ ꯀꯥꯏꯗꯅꯤꯅ ꯑꯩꯅ ꯆꯩꯔ ꯆꯩꯔꯁꯨ ꯋꯥꯗꯣ ꯇꯞ ꯇꯞꯅ ꯉꯥꯡꯕ ꯍꯩꯅ ꯍꯩꯅꯕꯤꯗꯣ ꯊꯝꯃꯣ
ꯑꯥ
ꯂꯥꯡꯒ ꯎ ꯉꯥꯡꯉꯗꯤ ꯃꯤꯅꯁꯨ ꯁꯥꯎ ꯥꯎ ꯑꯗꯨꯝ ꯁꯥꯎꯔ ꯂꯩꯌꯦꯦꯅ ꯈꯟꯒꯅꯤꯅ ꯇꯥꯛꯇꯤ ꯇꯥꯛꯄꯤꯕꯅꯦ ꯌꯥꯗꯦ
ꯐꯕꯅꯦ ꯑꯩꯈꯣꯏ ꯑꯉꯥꯡꯁꯤꯡꯅ ꯑꯗꯨꯝ ꯑꯍꯟꯗꯀꯣ ꯒ꯭ꯌꯥꯟ ꯇꯥꯍꯟꯒꯗꯕꯅꯦ
ꯑꯗꯨꯃꯥꯏꯅ ꯇꯥꯍꯜꯂꯤꯅꯦ ꯑꯗꯨ ꯑꯗꯨ ꯍꯥꯏꯅ ꯆꯠꯅꯕ ꯌꯥꯝ ꯋꯥꯏꯑꯦꯅꯦ
ꯏꯁ ꯃꯣꯏꯅ ꯍꯦꯛꯇ ꯆꯨꯞꯃꯦ ꯈꯜꯂꯤꯅꯦ
ꯑꯗꯨꯅꯦ ꯃꯣꯏꯅ ꯍꯦꯛꯇ ꯑꯗꯨꯃꯥꯏꯅ ꯆꯨꯝꯃꯦ ꯍꯦꯛꯇ ꯈꯜꯂꯦꯕ ꯑꯗꯨꯒꯤ ꯍꯥꯏꯅꯕ ꯆꯛꯅꯕ ꯌꯥꯝ ꯌꯥꯗꯦꯕ ꯌꯥꯒꯟꯗꯦꯕ
ꯋꯥꯍ
ꯍꯥꯏꯗꯤ ꯍꯥꯏꯔꯤꯅꯦ ꯑꯩꯁꯨ ꯉꯝꯂꯤ ꯃꯈꯩꯗꯤ ꯍꯥꯏꯔꯤꯅꯦꯕ ꯉꯝꯅꯕꯗꯤ
ꯅꯪꯗꯤ ꯐꯤ ꯁꯥꯕꯒ ꯍꯩꯕ꯭ꯔꯣ
ꯑꯁ ꯌꯥꯝ ꯍꯩꯌꯦꯗ ꯍꯧꯖꯤꯛꯀꯥꯟꯗꯤ ꯁꯥꯗ꯭ꯔꯦ ꯇꯟꯕꯒꯤꯀꯣ
ꯐꯌꯦ ꯐꯌꯦ
ꯍ ꯀꯩꯅꯣ ꯇꯥꯗ꯭ꯔꯤ ꯇꯥ ꯇꯥꯔꯝꯗꯥꯏꯅ ꯌꯥ ꯌꯥꯗ ꯍꯦ ꯅꯪꯁꯨ
ꯀꯍꯥꯏꯅ
ꯀꯩꯅꯣ ꯇꯥꯔ ꯇꯔ ꯇꯔ ꯑꯃꯗꯥꯏꯁꯤ ꯗ ꯅꯪꯁꯨ ꯏ ꯌꯥꯗꯦꯕ
ꯍ